ꯍꯜꯂꯣ ꯎꯝ ꯇꯥꯏ ꯀꯣ
ꯍꯜꯂꯣ!
ꯍꯜꯂꯣ! ꯇꯥꯗ꯭ꯔꯣ?
ꯇꯥꯕ꯭ꯔꯣ?
ꯇꯥꯏ ꯇꯥꯏ! ꯍꯜꯂꯣ! ꯍꯜꯂꯣ!
ꯀꯩꯗꯧꯔꯤꯅꯣ?
ꯀꯩꯁꯨ ꯇꯧꯗꯦ ꯅꯪꯗꯤ ꯎꯝ ꯑ ꯆꯥꯛ ꯆꯥꯔꯔꯕꯣ ꯆꯥꯛ ꯆꯥꯔꯔꯕꯣ?
ꯀꯔꯤ ꯀꯔꯤ ꯇꯧꯔꯒ ꯂꯩꯔꯦ ꯅꯣꯏꯗꯤ ꯆꯥꯛ ꯆꯥꯗ꯭ꯔꯦ ꯑ
ꯑꯣ
ꯉꯍꯥꯛ ꯂꯩꯔꯒ ꯆꯥꯁꯦꯅ ꯇꯧꯕꯅꯦ
ꯀꯔꯤ ꯃꯊꯦꯜ ꯆꯥꯗꯣꯏꯅꯣ ꯀꯔꯤ ꯃꯊꯦꯜ ꯆꯥꯗꯣꯏꯅꯣ ꯅꯣꯏꯕꯣ ꯑꯍꯥꯎ ꯍꯥꯎꯕ ꯆꯥꯔ ꯂꯩꯔꯝꯗꯩꯅꯦ
ꯎꯝ ꯉꯁꯤ ꯑꯌꯨꯀꯤ ꯏꯟꯁꯥꯡꯗꯣ ꯑꯗꯨ ꯑꯃꯨꯛ ꯑꯣꯏꯅ ꯆꯥꯔꯅꯤ ꯏꯟꯁꯥꯡ ꯌꯥꯝꯕꯅꯤꯅ ꯑꯃꯨꯛ ꯆꯥꯔꯒꯦ
ꯀꯩꯒꯤ ꯑꯌꯨꯛ
ꯑꯩꯈꯣꯏ ꯏꯅꯥꯎꯅꯨꯄꯥ ꯆꯥꯛ ꯆꯥꯅꯤꯡꯉꯥꯏꯒꯤ ꯁꯦꯝꯃꯒ ꯂꯩꯔꯦ
ꯎꯝ
ꯑꯁ ꯏꯟꯖꯥꯡꯒ ꯂꯦꯝꯕ ꯂꯦꯝꯕꯒꯤꯀꯣ ꯌꯥꯝꯅ ꯂꯦꯝꯕꯒꯤ ꯑꯗꯨꯒꯤꯅꯤ ꯅꯣꯏꯗꯤ ꯆꯥꯔꯕꯣ
ꯆꯥ ꯆꯥꯗꯔꯤ ꯑꯩꯈꯣꯏꯁꯨ ꯀꯩꯅꯣ ꯍꯋꯥꯏꯅꯦ ꯑꯩꯈꯣꯏꯗꯤ ꯅꯨꯡꯇꯤꯒꯤ ꯍꯋꯥꯏ ꯆꯥꯔ ꯂꯩ ꯗꯨꯅꯦ ꯆꯥꯗ꯭ꯔꯤ ꯉꯟꯁꯨ ꯉꯜꯂꯤ
ꯌꯥꯝ ꯊꯦꯡꯉꯤꯅ ꯅꯣꯏꯗꯤ ꯅꯣꯏ ꯄꯨꯡ ꯀꯌꯥꯗ ꯅꯣꯏ ꯆꯥꯛ ꯄꯤꯒꯦ
ꯑꯩꯈꯣꯏꯁꯦ ꯍꯋꯥꯏꯗꯩ ꯍꯦꯟꯗ꯭ꯔꯦ
ꯑꯗꯣ ꯆꯥꯛꯀ ꯂꯥꯝꯃꯝꯒꯅꯤ ꯑꯃꯨꯛꯀ
ꯎꯝ
ꯍꯋꯥ ꯑꯗꯨꯝ ꯅꯨꯡꯊꯤꯜꯗꯁꯨ ꯍꯋꯥꯏ ꯄꯤꯕ꯭ꯔꯅꯦ ꯅꯣꯏꯗꯤ ꯅꯨꯡꯗꯥꯡꯗ ꯍꯥꯏꯕ ꯅꯨꯡꯗꯥꯡꯒꯤ ꯆꯥꯛꯇꯁꯨ
ꯍꯣꯏ
ꯑꯩꯈꯣꯏꯗꯤ ꯍꯣꯁꯇꯦꯜ ꯂꯥꯏꯔꯀꯥꯟꯗ ꯑꯌꯨꯛꯀꯤꯗꯤ ꯑꯁ ꯅꯨꯡꯇꯤꯒꯤ ꯍꯋꯥꯏ ꯄꯤ ꯑꯗꯨꯒ ꯅꯨꯡꯗꯥꯡꯗꯗꯤ ꯑꯗꯨꯝ ꯇꯣꯡꯉꯥꯜꯂꯦꯗ ꯑꯗꯨꯁꯨ ꯍꯥꯎꯗꯕꯗꯣ
ꯑꯥ
ꯑꯗꯨꯒ ꯅꯣꯡꯃꯥꯏꯖꯤꯡ ꯅꯨꯃꯤꯠꯇꯗꯤ ꯇꯦ ꯑꯥ ꯎꯇꯤ ꯄꯤꯕ
ꯑꯣ
ꯎꯇꯤꯁꯨ ꯍꯥꯟꯅꯗꯤ ꯍꯥꯎꯕꯅꯦ ꯑꯗꯨꯒ ꯌꯥꯝ ꯆꯥꯕꯒꯤ ꯍꯥꯎꯗ꯭ꯔꯦ ꯑꯗꯨꯅ ꯃꯅꯝꯒ ꯑꯃ ꯅꯝꯊꯤꯌꯦ ꯅꯝꯊꯤꯕ ꯍꯥꯎ
ꯑꯩꯈꯣꯏꯁꯨ
ꯅꯣꯏꯗꯤ ꯅꯍꯥꯟ ꯄꯔꯤꯈꯥ ꯊꯥꯔꯦ ꯍꯥꯏꯕꯗꯣ ꯑꯗꯨꯒꯤ ꯔꯤꯖꯜꯄꯨꯗꯤ ꯊꯣꯛꯈ꯭ꯔꯕꯣ
ꯊꯣ ꯊꯣꯛꯇ꯭ꯔꯤꯗ ꯑꯩꯈꯣꯏꯗꯤ ꯋꯥꯠꯂꯤ ꯊꯤ ꯋꯥꯠꯂꯤ ꯀꯩꯅꯣ ꯅꯠꯇꯦ ꯅꯠꯇꯦ ꯅꯠꯇꯦ ꯊꯥ ꯑꯃ ꯑꯅꯤꯒꯤ ꯃꯇꯨꯡꯗ ꯊꯣꯛꯂꯛꯄ ꯌꯥꯏ ꯑꯩꯈꯣꯏ ꯑꯗꯨ ꯔꯤꯖꯜꯗꯨ ꯄꯥꯏꯗꯣꯏꯅꯤꯅ
ꯄꯥꯁꯇꯤ ꯇꯧꯔꯝꯒꯅꯤꯀꯣ
ꯍꯣꯏ ꯍꯣꯏ ꯕꯦꯒ ꯄꯨꯗꯤ ꯂꯩꯩꯇꯦ
ꯑꯦꯛꯖꯥꯝ ꯊꯥꯕꯗꯣ ꯑꯦꯛꯖꯥꯝꯗꯣ ꯅꯨꯡꯉꯥꯏꯕ꯭ꯔꯥ ꯕꯦꯛ ꯆꯥꯗꯕꯅ ꯐꯥꯏꯗ ꯕꯦꯛ ꯆꯥꯔꯗꯤ ꯌꯥꯝ ꯋꯥ ꯍꯥꯏꯕꯅꯤ ꯑꯩ ꯕꯩꯛꯇꯤ ꯀꯤꯌꯦ ꯆꯥꯅꯤꯡꯉꯥꯏꯒꯤ
ꯕꯦꯛ ꯄꯨꯗꯤ ꯂꯩꯇꯦ
ꯅꯥꯎꯅ ꯅꯪꯅ ꯍꯣꯠꯅꯕꯒꯤ ꯑꯣꯏꯔꯝꯒꯅꯤ
ꯈꯪꯗ꯭ꯔꯦꯗ ꯑꯩꯈꯣꯏꯁꯦ ꯑꯗꯣ ꯊꯨꯅ ꯂꯣꯏꯍꯟꯅꯤꯡꯕ
ꯕꯦꯛꯄꯨꯗꯤ ꯀꯤꯌꯦ ꯑꯁ ꯑꯃꯨꯛ ꯊꯥꯅꯤꯉꯥꯏꯕꯨꯗꯤ ꯇꯜꯂꯦ ꯕꯦꯛꯇꯣ
ꯑꯗꯨꯅꯦ
ꯑꯗꯨꯒꯤ ꯑꯃꯨꯛ ꯂꯥꯏꯔꯤꯛ ꯄꯥꯅꯤ ꯅꯍꯥꯟ ꯄꯥꯕꯗꯨꯒ ꯆꯞ ꯃꯥꯟꯅꯔꯒ ꯑꯃꯨꯛ ꯄꯥꯅꯤ ꯑꯗꯨꯒꯤ ꯑꯁ ꯇꯜꯂꯦ
ꯃꯤ ꯈꯥꯗꯤ ꯍꯥꯟꯗꯟ ꯍꯥꯟꯗꯟ ꯅ
ꯍꯣꯏ ꯑꯩꯈꯣꯏ ꯀꯣꯂꯦꯖ ꯁꯨ ꯑꯈꯣꯏꯒꯤ ꯏꯃꯥꯟꯅꯕꯤꯁꯤꯡꯁꯨ ꯆꯥꯕꯁꯨ ꯂꯩꯌꯦ ꯑꯗꯨ ꯃꯣꯏꯗꯤ ꯌꯥꯝ ꯋꯥꯕꯗꯨ ꯌꯥꯝ ꯋꯥꯕꯗ ꯎꯕꯗ ꯑꯁ ꯇꯜꯂꯦ
ꯕꯦꯁꯇꯤ ꯑꯍꯥꯟꯕ
ꯑꯩꯈꯣꯏꯗꯤ ꯏꯁꯣꯔꯅ ꯅꯨꯡꯁꯤꯕꯤꯕꯒꯤꯔꯥ ꯈꯪꯗ꯭ꯔꯦ ꯑꯗꯨ ꯑꯗꯨꯗꯤ ꯆꯥꯗ꯭ꯔꯦ
ꯎꯝ ꯍꯦꯛ ꯊꯥꯕ ꯊꯣꯛꯂꯛꯄꯅ ꯈ꯭ꯋꯥꯏ ꯕꯦꯖꯅꯤꯗ
ꯖꯥꯝ ꯊꯥꯕꯗꯨꯗꯤ ꯑꯁ ꯌꯥꯝ ꯋꯥꯕꯅꯦ
ꯅꯪ ꯀꯔꯤ ꯁꯕꯖꯦꯛ ꯂꯧꯒꯦ ꯀꯩꯅꯣ ꯍꯧꯖꯤꯛꯁꯦ ꯎꯝ
ꯑꯩꯗꯤ ꯄꯣꯂꯤꯇꯤꯀꯦꯜ ꯁꯥꯏꯟꯁ ꯂꯧꯋꯦ ꯑꯗꯨ ꯅꯨꯡꯉꯥꯏꯌꯦꯗ ꯑꯗꯨꯝ ꯑꯩꯗꯤ ꯂꯧꯅꯤꯡꯕꯅ ꯂꯧꯕꯒꯤꯀꯣ ꯑꯣꯖꯥ ꯃꯌꯥꯝꯁꯨ ꯑꯗꯨꯝ ꯅꯨꯡꯉꯥꯏ
ꯑꯣ ꯑꯣ
ꯑꯩꯕꯨꯁꯨ ꯌꯥ ꯃꯣꯏꯅ ꯈꯪꯕꯒꯤꯔꯥ ꯈꯪꯗꯦ ꯑꯗꯨꯝ ꯅꯨꯡꯉꯥꯏ
ꯂꯨꯅ ꯇꯧꯕꯤꯔꯒ ꯌꯥꯝ ꯅꯨꯡꯁꯤ ꯇꯧꯕꯤꯕꯗꯨꯅꯤꯅꯦ
ꯑꯗꯨꯒ ꯅꯍꯥꯟ ꯈꯪꯗ꯭ꯔꯤꯀꯥꯟꯗꯗꯤ ꯑꯗꯨꯝ ꯀꯤꯕ ꯑꯃ ꯂꯩ ꯑꯗꯨ ꯈꯪꯕ ꯀꯥꯟꯗ ꯈꯥꯡꯕꯗ ꯈꯥꯡꯕ ꯍꯥꯎꯔꯀꯥꯟꯗꯗꯤ ꯑꯃꯨꯛ ꯅꯨꯡꯉꯥꯏꯕ ꯐꯥꯎꯕꯗꯣ ꯃꯣꯏꯁꯦ ꯀ꯭ꯂꯥꯁ ꯌꯥꯝ ꯇꯥꯛꯄ ꯅꯨꯡꯉꯥꯏꯌꯦ
ꯑꯣ
ꯌꯥꯝ ꯍꯥꯏꯌꯦ ꯈꯔ ꯑꯗꯨꯒ ꯑꯩꯈꯣꯏꯒꯤ ꯑꯣꯖꯥ ꯑꯃ ꯂꯩꯌꯦ ꯏꯟꯇꯔꯅꯦꯁꯅꯦꯜ ꯆꯠꯄ ꯑꯣꯖꯥ ꯑꯃ ꯀꯣ ꯃꯣꯏ ꯅꯍꯥꯟ ꯏꯖꯔꯦꯜ ꯈꯣꯏꯒꯤ ꯋꯥꯔꯤ ꯁꯥꯟꯅꯕ ꯃꯥꯒꯤ ꯑꯥꯏꯗꯤꯌꯥ ꯂꯥꯎ ꯂꯥꯎꯕꯅꯤ ꯑꯩꯈꯣꯏ ꯁꯔꯒꯤꯀꯣ ꯃꯥꯗꯤ ꯏꯟꯇꯔ ꯏꯟꯇꯔꯅꯦꯁꯅꯦꯜꯒ ꯆꯠꯄꯅꯤ
ꯑꯣ ꯇꯧꯏꯅꯦ ꯅꯣꯏ ꯑꯣꯖꯥꯁꯦ
ꯃꯥꯕꯨ ꯏꯟꯇꯔꯚ꯭ꯌꯨꯒꯨꯝꯕ ꯂꯧ ꯑꯣꯟꯂꯥꯏꯟꯗ ꯑꯗꯨꯝ ꯂꯧꯕꯅꯤ ꯃꯉꯣꯟ ꯑꯗꯨꯒꯤ ꯃꯥꯒꯤ ꯂꯤꯡ ꯚꯤꯗꯤꯑꯣꯗꯣ ꯌꯦꯡꯉꯣꯅꯦ ꯑꯩꯉꯣꯟꯗ ꯊꯥꯔꯛꯑꯦ
ꯃꯥꯅ ꯋꯥꯔꯤ ꯁꯥꯕꯗꯨ ꯇꯥꯎꯅ ꯑꯥꯏꯗꯤꯌꯥ ꯂꯥꯎꯔꯨꯅ ꯑꯗꯨꯝ ꯑꯩꯈꯣꯏꯒꯤ ꯒ꯭ꯔꯨꯞꯇꯁꯨ ꯑꯗꯨꯝ ꯊꯥꯔꯛꯑꯦ
ꯅꯪꯁꯨ ꯅꯪꯁꯨ ꯃꯥ ꯃꯇꯧ ꯇꯝꯃꯣ
ꯌꯥꯝ ꯍꯥꯏꯈ꯭ꯔꯖꯥꯠꯅꯤ ꯑꯈꯣꯏꯒꯤ ꯑꯣꯖꯥꯗꯗꯤ ꯃꯥ ꯆꯍꯤ ꯀꯨꯟꯒ ꯃꯉꯥꯔ ꯑꯗꯨꯋꯥꯏꯗ ꯊꯕꯛꯀ ꯐꯪꯉꯦ ꯍꯥꯏꯌꯦ ꯑꯅꯤꯃꯛ ꯑꯅꯤ ꯎꯝ
ꯃꯥ ꯃꯥ ꯃꯇꯧ ꯇꯝꯃꯒ ꯃꯥ ꯑꯗꯨꯃꯥꯏꯅ ꯆꯠꯂꯒ ꯌꯥꯝ ꯍꯥꯎꯕ ꯌꯥꯗꯦꯅꯤꯅꯦ
ꯍꯣꯏ
ꯎꯝ ꯎꯝ
ꯑꯗꯨꯅꯤ
ꯍꯥꯏꯗꯤ
ꯑꯗꯨꯒꯤ ꯏꯖꯥꯁꯨ ꯌꯥꯝ ꯐꯕꯅꯦ ꯍꯥꯏꯕꯗꯤ ꯑꯗꯣ ꯁꯨꯃꯥꯏꯅ ꯃꯥꯒꯤ ꯃꯤꯡ ꯆꯠꯂꯁꯨ ꯐꯥꯎꯗꯕꯗꯣ ꯁꯨꯃꯥꯏꯅ ꯇꯧꯋꯦ ꯅꯍꯥ
ꯑꯥ ꯑꯥ ꯑꯥ ꯀꯩꯅꯣ ꯌꯥꯝ
ꯎꯟ ꯃꯥ ꯑꯣꯖꯥ ꯑꯣꯏꯗ꯭ꯔꯤꯉꯩꯗ ꯍꯥꯟꯅ ꯐꯣꯔꯦꯁꯀꯤꯔ ꯑꯗꯨꯗ ꯑꯣꯐꯤꯁꯥꯔ ꯑꯣꯏꯕ ꯃꯥꯂꯦ ꯑꯗꯨꯒ ꯃꯥꯅ ꯄꯥꯝꯗꯕꯩ ꯑꯗꯨ ꯇꯣꯛꯔꯒ ꯁꯤꯒꯤ ꯑꯣꯖꯥꯒꯤ ꯊꯕꯛꯁꯦ ꯃꯥꯅ ꯂꯥꯎꯕꯅꯦ ꯍꯥꯏꯌꯦ ꯃꯥꯗꯤ ꯑꯗꯨꯝ ꯁꯥꯇ꯭ꯔꯁꯤꯡꯒ ꯑꯗꯨꯝ ꯏꯟꯇ꯭ꯔꯦꯛꯁꯟ ꯇꯥꯎꯕꯗꯣ ꯃꯥꯗꯤ ꯌꯥꯝ ꯅꯨꯡꯉꯥꯏꯌꯦ ꯍꯥꯏꯌꯦ ꯁꯨꯃꯥꯏꯅ ꯇꯥꯎꯅ ꯃꯥ ꯃꯥꯗꯤ ꯃꯥꯒꯤ ꯄꯨꯟꯁꯤꯗ ꯄꯨꯟꯁꯤ ꯃꯥꯒꯤ ꯗ꯭ꯔꯤꯝꯁ ꯑꯃꯅꯦ ꯍꯥꯏꯌꯦ ꯅꯍꯥꯟꯕꯨꯗꯤ ꯃꯥꯒꯤ ꯃꯃꯥꯅ ꯍꯥꯟꯅ ꯂꯥꯎꯕ ꯊꯕꯥꯛꯇꯨꯗꯤ ꯃꯣꯏ ꯃꯃꯥꯅ ꯄꯥꯝꯕ ꯃꯥꯜꯂꯦ ꯑꯗꯨꯒ ꯃꯣꯏꯒꯤ ꯃꯃꯥꯒꯤ ꯃꯋꯥꯗꯣ ꯃꯥ ꯈꯔ ꯇꯥꯔꯒ ꯑꯗꯨꯝ ꯊꯕꯥꯛꯇꯤ ꯇꯥꯎꯋꯦ ꯑꯗꯨꯒ ꯃꯥꯅ ꯄꯥꯝꯗꯕꯩ ꯀꯣ ꯃꯥꯗꯤ ꯇ꯭ꯔꯥꯟꯁꯄꯦꯔꯦꯟꯁꯤ ꯄꯥꯝꯃꯦ ꯍꯥꯏꯌꯦ ꯑꯗꯨꯒꯤ ꯑꯗ ꯑꯗꯨꯗ ꯌꯥꯎꯅꯤꯡꯗ꯭ꯔꯦꯅ ꯑꯃꯨꯛ ꯑꯣꯖꯥꯒꯤ ꯊꯕꯛ
ꯑꯥ ꯑꯩꯈꯣꯏꯅ ꯄꯥꯝꯕ ꯊꯕꯛꯇꯣ ꯑꯗꯨꯝ ꯇꯧꯒꯗꯕꯝꯅꯦꯗ ꯀꯩꯍꯥꯏꯇꯔꯦ ꯃꯤꯅ ꯑꯗꯨ ꯇꯧꯑꯣ ꯗꯥ ꯇꯧꯑꯣ ꯍꯥꯢꯕꯗꯣ ꯇꯧꯗ꯭ꯔꯁꯨ ꯍꯣꯏ ꯑꯩꯈꯣꯏꯅ ꯄꯥꯝꯖꯕꯗꯣ ꯑꯗꯨ ꯇꯧꯒꯗꯕꯅꯤꯗ
ꯃꯥ ꯃꯥꯁꯦ ꯊꯕꯥꯛ ꯈꯟꯕꯁꯨ ꯎꯝ ꯆꯍꯤ ꯀꯨꯟꯃꯉꯥ ꯑꯗꯨꯋꯥꯏꯗ ꯐꯪꯕꯅꯤ ꯐꯪꯉꯦ ꯍꯥꯏꯌꯦ ꯃꯥꯗꯤ ꯑꯣꯖꯥꯒꯤ ꯊꯕꯛꯁꯦ
ꯌꯥꯝ ꯉꯟꯗꯦꯅꯦ ꯑꯗꯨꯗꯤ ꯃꯖꯦ ꯊꯕꯛ
ꯆꯍꯤ ꯑꯃ ꯑꯗꯨꯗ ꯇꯥꯎꯕ ꯃꯥꯜꯂꯦ ꯃꯥ ꯑꯗꯨ ꯀꯥꯟꯅꯗꯦ ꯃꯊꯪ ꯆꯍꯤꯒꯨꯝꯕꯗ ꯃꯥꯁꯦ ꯁꯤꯒꯤ ꯊꯕꯛ ꯂꯧꯋꯦ ꯍꯥꯏꯌꯦ
ꯎꯝ
ꯅꯣꯏꯒꯤ ꯑꯣꯖꯥ ꯅꯣꯏꯒꯤ ꯖꯥ ꯑꯣꯖꯥꯁꯤꯡꯁꯨ ꯅꯨꯡꯉꯥꯏꯕ꯭ꯔꯥ ꯃꯣꯏꯅ ꯇꯥꯛꯄꯗꯨꯁꯨ ꯅꯨꯡꯉꯥꯏꯕ꯭ꯔꯥ
ꯑꯣꯖꯥꯁꯨ ꯍꯥꯏꯌꯦ ꯍꯥꯏꯔꯁꯨ ꯂꯥꯏꯔꯤꯛ ꯇꯥꯛ ꯇꯥꯛ ꯄꯥ ꯍꯩꯇꯕ ꯃꯤꯁꯨ ꯂꯩꯌꯦꯀꯣ ꯑꯗꯨꯒ ꯂꯩꯔꯤꯛ ꯍꯥꯏꯇ꯭ꯔꯁꯨ ꯑꯗꯨꯝ ꯇꯥꯛꯄ ꯍꯥꯏꯕ ꯑꯗꯨꯝ ꯂꯩꯌꯦ ꯌꯥꯝ
ꯃꯣꯏꯅ ꯍꯥꯏꯕꯗꯨ ꯀꯩ ꯍꯥꯏꯁꯥ
ꯀꯔꯤꯒꯤꯔꯥ ꯅꯣꯏ ꯅꯨꯉꯥꯏ
ꯍꯤꯟꯗꯤꯗ ꯈꯛꯇ ꯍꯤꯟꯗꯤꯗ ꯈꯛꯇ ꯑꯣꯏꯕꯩ
ꯌꯥꯝ ꯐ꯭ꯔꯦꯟꯂꯤꯗꯤ ꯑꯣꯏꯕ꯭ꯔꯣ ꯅꯣꯏ ꯑꯣꯖꯥꯁꯤꯡꯗꯤ
ꯑꯗꯨꯒꯤ ꯒ꯭ꯌꯥꯟꯁꯨ ꯇꯥꯕ ꯋꯥꯕ ꯑꯗꯨꯒ ꯑꯩꯈꯣꯏꯗꯤ ꯍꯤꯟꯗꯤꯁꯨ
ꯑꯗꯨꯗꯤ ꯈꯔ ꯅꯣꯏ ꯀꯦꯠꯆꯥꯞ ꯇꯥꯎꯕꯗꯣ ꯋꯥꯔꯝꯒꯅꯤ
ꯎꯝ ꯍꯣꯏ ꯏ ꯋꯥꯏ ꯀꯩꯁꯨ ꯒ꯭ꯌꯥꯟ ꯇꯥꯗ ꯃꯠ
ꯅꯣꯏ ꯂꯣꯟꯉ ꯃꯅꯥ ꯍꯥꯏꯕꯗꯤ ꯃꯥꯟꯅꯗꯕꯅꯤꯅꯀꯣ
ꯍꯣꯏ
ꯑꯗꯨꯒ ꯑꯣꯖꯥꯁꯤꯡꯁꯨ ꯃꯤ ꯀꯥ ꯌꯥꯝ ꯄꯨꯟꯁꯤꯜꯂꯗꯤ ꯁꯇ꯭ꯔꯥꯁꯤꯡꯒ ꯄꯨꯟꯁꯤꯜꯂꯗꯤ ꯋꯥꯗꯣ ꯃꯦꯗꯤꯌꯝ ꯉꯥꯡꯉꯗꯤ ꯐꯥꯒꯗꯕ ꯀꯣ ꯃꯥꯒ ꯑꯃꯥꯕꯨ ꯈꯟ ꯈꯟꯅ ꯇꯥꯎꯔꯗꯤ ꯈꯔ ꯐꯒꯗꯕ ꯋꯥꯔꯝꯒꯅꯤ ꯅꯪ ꯎꯝ ꯋꯥ ꯉꯥꯛ ꯍꯥꯏꯕꯗꯤ ꯃꯣꯏꯒꯤ ꯂꯣꯟ ꯈꯪꯔꯗꯤ ꯋꯔꯝꯒꯅꯤ
ꯍꯣꯏ ꯀꯩꯅꯣ ꯈꯪꯗꯕꯅꯦ ꯑꯩꯈꯣꯏ ꯑꯍꯥꯟꯕ ꯑꯩꯈꯣꯏ ꯃꯤ ꯃꯌꯥꯝ ꯈꯪꯅꯕ ꯂꯩꯕꯅꯦ ꯅꯣꯛꯅꯤꯡꯕꯅꯦ ꯍꯣꯏ ꯍꯣꯏ ꯃꯤ ꯃꯌꯥꯝ ꯂꯩꯕꯅꯦ ꯒ꯭ꯌꯥꯟꯁꯨ ꯇꯥꯗꯕ ꯑꯗꯨ ꯑꯩꯈꯣꯏꯅ ꯑꯩꯈꯣꯏꯅ ꯀꯩꯅꯣ ꯇꯧꯒꯦ ꯍꯥꯏꯔꯗꯤ ꯂꯥꯏꯔꯤꯛ ꯄꯥꯕ ꯈꯛꯇ ꯉꯥꯏꯔꯦ ꯑꯩꯈꯣꯏ ꯏꯁꯥ ꯏꯁꯥꯅ ꯄꯥꯗ꯭ꯔꯗꯤ ꯑꯩꯁꯨ
ꯑꯗꯨꯒ ꯅꯣꯏ ꯅꯣꯏꯅ ꯂꯣꯟ ꯈꯪꯉꯗꯤꯀꯣ ꯈꯔ ꯅꯨꯡꯉꯥꯏꯅꯤ ꯍꯥꯏꯕꯗꯤ ꯇ꯭ꯔꯦꯁꯟꯒ ꯇꯧꯔꯒ ꯃꯣꯏꯒ ꯐ꯭ꯔꯦꯟꯂꯤ ꯑꯣꯏꯔꯒꯀꯣ ꯑꯗꯨꯃꯥꯏꯅ ꯇꯥꯎꯕ ꯉꯥꯟꯗ ꯅꯨꯡꯉꯥꯏꯕꯅꯦ ꯑꯗꯣ ꯑꯣꯖꯥꯁꯤꯡꯁꯨ ꯐ꯭ꯔꯦꯟꯂꯤ ꯇꯥꯎꯕ ꯅꯨꯉꯥꯏꯇꯕ ꯑꯣꯖꯥꯥꯁꯨ ꯂꯥꯛꯑꯦ ꯑꯗ ꯃꯤ ꯍꯥꯏꯕꯁꯤꯗꯤ ꯑꯗꯨꯝ ꯇꯣꯉꯥꯟ ꯇꯣꯉꯥꯟꯕꯅꯤꯅ ꯃꯄꯥꯟꯗ ꯐꯠꯇꯕꯒꯨꯝ ꯇꯧꯔꯁꯨ ꯃꯅꯨꯡꯗ ꯌꯥꯝ ꯐꯕ ꯑꯗꯨꯒ
ꯑ
ꯃꯄꯥꯟꯗ ꯌꯥꯝ ꯐꯕꯒꯨꯝ ꯇꯧꯔꯒ ꯃꯅꯨꯡꯗ ꯐꯠꯇꯕ ꯃꯌꯥꯝ ꯑꯗꯨ ꯁꯨꯃꯥꯏꯅꯁꯨ ꯂꯥꯛꯌꯦ ꯑꯣꯖꯥ ꯃꯌꯥꯝꯁꯦ
ꯃꯤ ꯃꯅꯨꯡꯗ ꯀꯩ ꯍꯥꯏꯁꯤꯔꯥ
ꯑꯣꯖꯥ ꯅꯠꯇ꯭ꯔꯁꯨ ꯃꯤ ꯃꯌꯥꯝ ꯁꯨꯃꯥꯏꯅ ꯇꯥꯑꯣꯏꯗꯅ
ꯑꯣ ꯑꯗꯨ ꯃꯤ ꯀꯩ ꯍꯇꯥ ꯍꯤꯟꯗꯤ ꯍꯩꯕ ꯈꯣꯏꯕꯨꯗꯤ ꯐꯖꯅ ꯑ ꯍꯥ
ꯑꯗꯨꯅꯤ
ꯍꯤꯟꯗꯤ ꯍꯩꯕ ꯈꯣꯏꯕꯨꯗꯤ ꯑꯣꯖꯥꯈꯣꯏꯅ ꯍꯦꯟꯅ ꯅꯨꯡꯁꯤꯕꯗꯨ ꯑꯗꯨ ꯅꯣꯏ ꯕꯣꯜ ꯌꯦꯡꯒꯟ
ꯑꯣꯖꯥꯒꯤ ꯊꯕꯥꯛꯁꯦ ꯌꯥꯝ ꯂꯨꯕ ꯆꯠꯂꯤ ꯈꯣꯏꯗꯤ ꯇꯥꯎꯕ ꯉꯥꯝꯃꯔꯣꯏ
ꯍ
ꯅꯪꯗꯤ ꯁꯤ ꯀꯣꯔꯁ ꯂꯣꯏꯔꯗꯤ ꯀꯔꯤ ꯇꯧꯗꯣꯏꯅꯣ ꯑꯃꯨꯛꯀ
ꯑꯁꯤ ꯀꯣ꯭ꯔꯁ ꯂꯣꯢꯔꯗꯤ ꯑꯩꯈꯣꯏꯁꯦ
ꯕꯣꯜꯔꯣ ꯑꯣ ꯕꯣꯜ ꯌꯦꯡꯒꯅꯤꯗ ꯕ꯭ꯔꯥꯖꯤꯜ ꯈꯣꯏ ꯁꯅꯥꯔꯗꯤ ꯌꯦꯡꯒꯅꯤ ꯌꯦꯡꯅꯤꯡꯉꯦ ꯃꯣꯏꯒꯤꯗꯤ ꯀꯃꯥꯏꯅ ꯇꯥꯎꯕ꯭ꯔꯥ ꯍꯥꯏꯗꯣ ꯅꯣꯏꯁꯨ ꯌꯦꯡꯗꯣꯏꯔꯣ
ꯍꯣꯏ ꯌꯦꯡꯒꯅꯤꯗ ꯑꯩꯈꯣꯏꯁꯨ ꯁꯣꯏꯗꯅ ꯌꯦꯡꯀꯅꯤ ꯍꯟꯗꯛ ꯑꯦ ꯍꯣꯂꯤꯗꯦ ꯑꯣꯏ
ꯅꯪꯗꯤ ꯕ꯭ꯔꯥꯖꯤꯜ ꯕ꯭ꯔꯥꯖꯤꯜꯔ ꯀꯅꯥ ꯀꯅꯥꯕꯨ ꯁꯞꯄꯣꯔꯠ ꯇꯧꯗꯣꯏꯅꯣ
ꯕ꯭ꯔꯥꯖꯤꯜ ꯑꯣꯏꯔꯅꯤ ꯑꯩꯁꯨ ꯑꯩ ꯉꯁꯤꯗꯤ
ꯍꯦꯡꯉꯗꯤ ꯕ꯭ꯔꯥꯖꯤꯜꯕꯨ ꯑꯩꯁꯨ ꯅꯨꯡꯁꯤꯕ ꯐꯥꯎꯋꯦ ꯕ꯭ꯔꯖꯤꯜꯗꯤ ꯑꯗꯨꯝ ꯅꯨꯡꯁꯤꯌꯦ
ꯑꯥꯍꯥ
ꯑꯔꯖꯤꯜ ꯕ꯭ꯔꯥꯖꯤꯜꯒ ꯀꯅꯥꯒ ꯁꯥꯅꯗꯣꯏꯕ
ꯕ꯭ꯔꯥꯖꯤꯜꯒ ꯑꯁ ꯕ꯭ꯔꯥꯖꯤꯜꯁꯦ ꯕ꯭ꯔꯥꯖꯤꯜꯒ ꯅꯣꯋꯦ ꯑꯣꯏꯔꯝꯒꯅꯤ
ꯑꯗꯨ ꯅꯦꯃꯥꯔ ꯄꯥꯝꯕ꯭ꯔꯥ
ꯉꯁꯤ ꯑꯣꯏꯔꯝꯃꯣꯏ ꯕ꯭ꯔꯥꯖꯤꯜꯁꯦ ꯉꯁꯤ ꯑꯣꯏꯔꯝꯃꯣꯏ
ꯅꯦꯃꯥꯔꯁꯨ ꯌꯥꯝꯗꯤ ꯅꯨꯡꯁꯤꯌꯦ ꯃꯥꯁꯦ ꯂꯥꯛ ꯂꯩꯇꯦ
ꯗꯦꯠ ꯁꯤꯛꯁ ꯗꯦꯠ ꯁꯤꯛꯁꯇ ꯑꯣꯏꯔꯝꯅꯤ
ꯑꯣ ꯉꯁꯤ ꯅꯠꯇ꯭ꯔꯗꯤ ꯌꯦꯡꯉꯔꯣꯏ ꯃꯣꯏꯅꯁꯨ__ ꯁꯅꯥꯕ ꯅꯨꯃꯤꯠꯇꯩ ꯑꯃꯨꯛ ꯑꯦꯡꯗꯣꯏꯕ
ꯉꯁꯤ ꯐ꯭ꯔꯥꯟꯁ ꯂꯩꯕ ꯃꯥꯜꯂꯦ
ꯑꯣ ꯇ꯭ꯔꯤꯛ ꯇꯔꯨꯛ ꯑꯗꯨꯗꯤ ꯃꯊꯪꯒꯤ ꯍꯞꯇꯥꯗ ꯑꯣꯏꯔꯝꯒꯅꯤꯀꯣ
ꯎꯝ
ꯑꯣ ꯉꯁꯤ ꯐ꯭ꯔꯥꯟꯁ ꯐ꯭ꯔꯥꯟꯁꯀꯤꯁꯨ ꯌꯦꯡꯉꯅꯤ
ꯎꯝ ꯐ꯭ꯔꯥꯟꯁꯈꯣꯏꯗꯤ ꯌꯦꯡꯕ ꯅꯨꯡꯉꯥꯏ
ꯌꯦꯡꯕ ꯅꯨꯡꯉꯥꯏꯅꯤ ꯐ꯭ꯔꯥꯟꯁ ꯁꯥꯟꯅꯥꯔꯗꯤ ꯐ꯭ꯔꯥꯟꯁꯄꯨ ꯁꯥ ꯁꯞ__ ꯄꯣꯔ꯭ꯠ ꯇꯧꯅꯤꯡꯉꯗꯤ ꯑꯩꯗꯤ
ꯑꯥ ꯐ꯭ꯔꯥꯟꯁꯈꯣꯏꯁꯨ ꯏꯁꯥꯟꯅꯕ ꯍꯩꯕ ꯉꯥꯛ__
ꯅꯪꯗꯤ ꯀꯅꯥꯕꯨ ꯇꯥꯎꯗꯣꯏꯅꯣ ꯑꯣ ꯉꯁꯤ ꯐ꯭ꯔꯥꯟꯁꯀ ꯅꯣ ꯅꯣꯔꯋꯦ ꯑꯣꯏꯔꯝꯒꯅꯤꯀꯣ
ꯎꯝ ꯑꯗꯨꯅꯦ ꯑꯗꯨ ꯂꯩꯔꯝꯒꯅꯤ ꯗꯨ ꯂꯩꯔꯗꯤ
ꯅꯣꯔꯋꯦꯔ ꯅꯪꯗꯤ ꯐ꯭ꯔꯥꯟꯁꯔꯥ
ꯑꯩꯗꯤ ꯑꯩꯗꯤ ꯐ꯭ꯔꯥꯟꯁ ꯑꯣꯏꯔꯅꯤ ꯐ꯭ꯔꯥꯟꯁ ꯑꯣꯏꯔꯅꯤ ꯑꯗꯨ__ ꯑꯗꯨ ꯑꯥꯔꯂꯤꯡ ꯍꯥꯂꯦꯟꯗꯨꯁꯨ ꯅꯨꯡꯁꯤꯌꯦꯅꯦ ꯑꯩꯗꯤ ꯑꯥꯔꯂꯤꯟ ꯍꯥꯂꯦꯟꯗꯣ ꯑꯦ ꯁꯥ ꯃꯥꯖꯨ ꯃꯇꯣꯝꯗ ꯑꯣꯏꯕꯅꯤꯅꯦ
ꯄꯥꯝꯔꯒ ꯂꯩꯔꯝꯃꯦ ꯑꯗꯨꯒ ꯑꯩꯗꯤ ꯄꯥꯛꯅꯗꯤ ꯄꯥꯝꯗꯦ ꯃꯥꯕꯨ
ꯀꯩꯒꯤꯅꯣꯅꯦ ꯎꯝ ꯀꯩꯒꯤ ꯄꯥꯝꯗꯕꯅꯣ ꯅꯪ
ꯐ꯭ꯔꯥꯟꯁꯀꯁꯨ ꯅꯣꯔꯋꯦ ꯃꯣꯏꯁꯨ ꯑꯗꯨꯝꯁꯨ ꯁꯅꯥꯕ ꯍꯥꯏꯌꯦꯗ
ꯍꯣꯏ ꯍꯣꯏ ꯑꯥ ꯑꯗꯣ ꯐꯥꯁꯁꯖꯤ ꯁꯤ ꯍꯦꯜꯂꯦꯗ ꯐꯥꯟꯁꯦ ꯑꯃꯨꯛ ꯉꯝꯒꯗ꯭ꯔꯥ ꯈꯪꯗꯦꯅꯦ
ꯑꯗꯣ ꯅꯪꯗꯤ ꯑꯔꯖꯦꯟꯇꯤꯅꯥ ꯑꯃꯨꯛ ꯁꯤꯔꯗꯤ ꯀꯅꯥꯕꯨ ꯇꯥꯎꯔꯅꯤ
ꯑꯥꯔꯖꯦꯟꯇꯤꯅꯥ ꯁꯤꯔꯗꯤꯁ ꯈꯪꯗ꯭ꯔꯦꯗ
ꯀꯥꯔꯅꯤ ꯑꯗꯨ ꯑꯣꯏꯔꯁꯨ ꯕꯣꯜꯗꯤ ꯍꯥꯏꯠ ꯂꯩꯑꯦꯗꯅ ꯂꯥꯛꯁꯨ ꯆꯠꯂꯦ ꯕꯣꯜꯗꯤ ꯍꯥꯏꯔꯁꯨ ꯂꯥꯛ ꯌꯥꯗ꯭ꯔꯗꯤ ꯑꯗꯨꯝ ꯇꯣꯛꯑꯦ
ꯂꯥꯛ ꯄꯥꯏ ꯂꯩꯇꯦ
ꯀꯥꯕꯨꯗꯤ ꯀꯥꯅꯤ
ꯌꯦꯡꯕ ꯇꯥꯔꯦ ꯑꯩꯗꯤ ꯑꯩꯗꯤ ꯑꯔꯖꯦꯟꯇꯤꯅꯥꯁꯤ ꯌꯥꯝ ꯅꯨꯡꯁꯤꯕ ꯍꯥꯏꯇꯥꯔꯦ
ꯑꯦꯗꯤ ꯄꯣꯔꯆꯨꯒꯜꯀ ꯏꯁꯄꯦꯟꯒ ꯁꯥꯟꯅꯅꯤꯡꯉꯥꯏꯗꯣ ꯑꯩꯗꯤ ꯑꯁ ꯌꯦꯡꯅꯤꯡ ꯌꯦꯡ ꯌꯦꯡꯅꯤꯡꯕꯅ ꯂꯣꯏꯔꯦ
ꯑꯣ ꯑꯩꯗꯤ ꯏꯁꯄꯦꯟ ꯇꯧꯔꯅꯤ ꯑꯗꯨꯗꯤ ꯄꯦꯟꯅ ꯈ꯭ꯋꯥꯏ ꯑꯗꯨ ꯏꯁꯄꯦꯟꯁꯦ ꯁꯇ꯭ꯔꯥꯏꯀꯔꯗꯤ ꯌꯥꯗꯦꯅꯦ
ꯑꯗꯨ ꯑꯁ ꯌꯦꯡꯅꯤꯡꯈ꯭ꯔꯦ ꯀꯔꯤ ꯊꯣꯛꯀꯗ꯭ꯔꯥ ꯑꯗꯨꯒꯤ ꯅꯨꯃꯤꯠꯇꯨ
ꯃꯣꯏ ꯒꯣꯜ ꯆꯟꯕ ꯍꯩꯇꯕ ꯏꯁꯄꯦꯟ ꯈꯣꯏꯗ ꯅꯠꯇ꯭ꯔꯗꯤ ꯐꯖꯅ ꯁꯥꯟꯅꯕ ꯌꯥꯕꯅꯦ
ꯗꯗꯤ ꯕꯣꯜꯒ ꯆꯟꯕ ꯉꯝꯃꯔꯣꯏꯗ
ꯏ
ꯃꯣꯏꯁꯨ ꯁꯥꯅ ꯃꯣꯏꯒꯤ ꯄ꯭ꯂꯦ ꯁꯅꯕꯥ ꯃꯑꯣꯡꯗꯨ ꯐꯖꯗꯤ ꯐꯖꯗꯦꯗ ꯍꯧꯖꯤꯛꯀꯤ ꯐ꯭ꯔꯥꯟꯁ ꯅ ꯍꯦꯜꯂꯦ ꯐꯖꯕ ꯃꯑꯣꯡꯕꯨꯗꯤ ꯑꯩꯉꯣꯟꯗꯗꯤ
ꯐꯥꯟꯁꯦ ꯑꯦꯇꯦꯛ ꯇꯧꯕꯗꯤ ꯃꯣꯏ ꯃꯤꯠꯁꯨ ꯍꯩꯕ
ꯅꯣꯏꯒꯤꯗꯤ ꯈꯥꯡꯗꯦ ꯑꯗꯨ ꯑꯩꯗꯤꯗꯤ ꯐ꯭ꯔꯥꯟꯁꯀꯤ ꯇꯥꯟꯅꯕ ꯃꯑꯣꯡꯗꯨꯅ ꯍꯦꯟꯅ ꯐꯖꯩ ꯍꯧꯖꯤꯛ ꯄꯨꯗꯤ
ꯐꯥꯟꯁꯅ ꯐꯗꯦ ꯐꯥꯟꯁ ꯐ꯭ꯔꯥꯟꯁ ꯇ
ꯑꯁ ꯅꯨꯡꯁꯤꯕꯗꯤ
ꯀꯔꯤ ꯑꯕ ꯑꯣ ꯍꯣꯏ ꯑꯁ ꯈꯪꯗ꯭ꯔꯦ ꯀꯅꯥꯅ ꯀꯥꯒꯗ꯭ꯔꯥ ꯑꯗꯣ ꯐ꯭ꯔꯥꯟꯁꯁꯤ ꯀꯥꯗꯧ ꯃꯥꯜꯂꯦꯀꯣ ꯍꯟꯗꯛꯁꯤꯒꯨ ꯑꯃꯨꯛ ꯑꯅꯤꯔꯛ
ꯑꯗꯨꯒ ꯑꯃꯨꯛꯀ ꯄꯥꯎ ꯐꯥꯎꯅꯔꯁꯦ
ꯍꯣꯏ ꯍꯣꯏ
ꯅꯣꯏꯗꯤ ꯆꯥꯛ ꯆꯥꯕ ꯌꯥꯝ ꯊꯦꯡꯈ꯭ꯔꯦ ꯆꯥꯛ ꯆꯕ ꯃ ꯇꯝ ꯃꯇꯝ ꯌꯥꯎꯈ꯭ꯔꯦ ꯅꯣꯏ
ꯎꯝ ꯆꯥꯞ ꯆꯥꯕ ꯃ
ꯀꯝꯄ꯭ꯂꯦꯟꯒ ꯇꯥꯎꯕ ꯌꯥꯗ꯭ꯔꯣ ꯅꯣꯏꯗꯤ ꯌꯥꯝ ꯊꯦꯡꯉꯦ ꯁꯤꯗꯤ
ꯎꯝ ꯍꯣꯏ
ꯑꯈꯣꯏꯒꯤ ꯈꯨꯜꯗꯗꯤ ꯇꯨꯝꯕ ꯃꯇꯝ ꯌꯥꯝꯔꯝꯒꯅꯤ ꯑꯗꯨꯒ ꯄꯨꯡ ꯃꯄꯥꯟꯗꯗꯤ ꯑꯁ ꯆꯥꯛ ꯆꯥꯕ ꯃꯇꯥꯝꯅꯦ
ꯎꯝ ꯍꯣ ꯑꯩꯈꯣꯏꯅ